ꯇꯥꯏꯀꯣ ꯑꯣ ꯑꯩꯗꯤ ꯅꯨꯡꯉꯥꯏꯔꯦ ꯅꯨꯡꯉꯥꯏꯔꯤꯕ꯭ꯔꯣ
ꯍꯣꯏ ꯑꯩꯁꯨ ꯅꯨꯡꯉꯥꯏꯔꯤꯌꯦ
ꯑꯣ ꯑꯩꯗꯤ ꯅꯪ ꯀꯅꯥꯔꯣ ꯍꯥꯏꯅ ꯈꯟꯕꯅꯤꯅꯦ
ꯑꯦ ꯑꯩꯁꯨ ꯃꯦꯁꯦꯁ ꯐꯠꯄ ꯊꯣꯛꯂꯛꯄꯗꯨꯗ ꯑꯗꯨꯝ ꯑꯩꯁꯨ ꯉꯁꯥꯏꯗꯤ ꯇꯨꯝꯃꯒ ꯂꯩꯕ
ꯑꯣ ꯅꯪꯒꯤ ꯅꯪꯒꯤ ꯏꯆꯦꯕꯨꯗꯤ ꯀꯣꯜ ꯇꯧꯅꯤꯡꯉꯣ ꯍꯥꯏꯗ꯭ꯔꯣ ꯁꯤꯗ ꯃꯥꯗꯤ ꯈꯪꯕ꯭ꯔꯥ ꯈꯪꯗꯕ꯭ꯔꯥ ꯀꯣ
ꯈꯪꯂꯝꯈꯤꯔꯣꯏ ꯑꯩꯁꯨ ꯉꯔꯥꯡꯗ ꯀꯩꯅꯣ ꯇꯧꯔꯝꯕꯅꯦ ꯃꯥ ꯍꯟꯗꯛꯁꯦ ꯅꯤꯠ ꯍꯥꯞꯇꯕ ꯃꯥꯜꯂꯦ
ꯑꯣ ꯑꯩꯒꯤꯗꯤ ꯇꯥꯁ ꯂꯣꯏꯔꯦ ꯅꯣꯏꯅ ꯇꯧꯔꯛꯄ ꯄꯕꯗꯤ ꯌꯥꯕ ꯀꯣ
ꯎꯝ ꯍꯥꯏꯗꯤ ꯃꯌꯥꯝ ꯂꯩꯌꯦ ꯇꯧꯅꯉꯥꯏ ꯃꯤ ꯂꯩꯇꯥꯕꯥ
ꯅ ꯊꯥꯔꯇꯤ ꯊꯥꯔꯇꯤ ꯇꯥꯏꯝꯁ ꯇꯧꯕ ꯌꯥꯏꯅ ꯑꯗꯨ ꯑꯩꯒꯤ
ꯑꯝ
ꯎꯝ
ꯅꯪ ꯅꯪꯒꯤ ꯑꯉꯥꯡꯔꯣ
ꯑ ꯑꯩꯒꯤ ꯑꯉꯥꯡꯁꯨ ꯂꯩꯌꯦ ꯍꯣꯏ
ꯆꯥꯎꯈꯔꯤꯅꯤꯀꯣ
ꯍꯣꯏ ꯆꯥꯎꯈ꯭ꯔꯦ ꯆꯍꯤ ꯃꯉꯥ ꯁꯨꯔꯦ
ꯑꯦ ꯑꯩ ꯅꯪ ꯌꯨꯝ ꯄꯥꯜꯂꯦ ꯑꯩꯁꯨ ꯈꯪꯗꯕꯅꯦ
ꯑꯣ
ꯃꯤꯅ ꯍꯥꯏꯕꯤꯕꯗꯀꯣ ꯈꯪꯕ
ꯑꯣ
ꯑꯩꯗꯤ ꯉꯛꯈ꯭ꯔꯕꯅꯤꯅꯦ ꯅꯪꯒꯤ ꯅꯨꯄꯥꯗꯣ ꯍꯥꯟꯅ ꯑꯩꯈꯣꯏ ꯍꯥꯏꯕ ꯑꯗꯨꯝ ꯇꯧꯃꯤꯟꯅꯩꯌꯦꯕꯀꯣ
ꯑꯣ ꯑꯣ ꯑꯣ ꯑꯣ ꯑꯣ ꯑꯩꯒꯤ ꯅꯨꯄꯥꯕꯨ ꯈꯪꯅꯕ꯭ꯔꯥ
ꯈꯪꯉꯤꯅꯦ
ꯑ ꯑꯣ ꯑꯣ
ꯑꯥꯗ ꯑꯥꯗ ꯍꯥꯏꯔꯀꯥꯟꯗ ꯑꯗꯨꯝ ꯃꯥ ꯀꯨꯏꯅꯁꯨ ꯁꯨꯔꯝꯗꯦꯗ ꯑꯗꯨꯝ ꯈꯔ ꯁꯨꯔꯒ
ꯑꯣ ꯍꯣꯏ ꯅꯪꯕꯨꯁꯨ ꯈꯥꯡꯕꯒꯨꯝ ꯇꯧꯋꯦ ꯃꯥꯁꯨ ꯍꯣꯏ ꯈꯪꯉꯦ ꯂꯦꯟꯗꯔ ꯀꯩꯅꯣꯗ ꯅꯈꯣꯏ ꯊꯕꯥꯛ ꯇꯧꯃꯤꯟꯅꯕꯗꯣ ꯑꯗꯨꯗ ꯀꯩꯅꯣ ꯇꯧꯕ ꯃꯥꯂꯦ ꯎꯝ ꯇꯧꯃꯤꯟꯅꯩ ꯍꯥꯏꯌꯦꯃꯁꯨ
ꯎꯝ ꯅꯣꯏ ꯑꯗꯨꯗ ꯀ꯭ꯔꯃꯥꯏꯅ ꯇꯧꯔꯒ ꯀꯩꯅꯣ ꯄꯥꯠꯂꯔ ꯍꯥꯡꯉꯦ ꯍꯥꯏꯅꯁꯨ ꯇꯥꯏꯅꯦ
ꯍꯣꯢ ꯑ ꯍꯧꯖꯤꯀꯥꯟꯗꯤ ꯄꯥꯂꯧꯔ ꯍꯥꯡꯉꯒꯥ ꯂꯩꯌꯦ
ꯑꯦ ꯑꯗꯨꯝ ꯅꯨꯡꯉꯥꯏꯕ꯭ꯔꯣ ꯑꯗꯨꯝ ꯁꯦꯜ ꯇꯧꯕ ꯅꯨꯡꯉꯥꯏꯕ꯭ꯔꯥ
ꯌꯥꯝꯗꯤ ꯅꯠꯇꯦ ꯑꯗꯨꯝ ꯌꯥꯕ ꯑꯗꯨꯝ ꯅꯨꯃꯤꯠ ꯅꯨꯃꯤꯠꯒꯤ ꯇꯥꯜꯂ ꯂꯩꯕꯅꯤꯗ
ꯑꯗꯨꯛꯁꯨ ꯐꯩꯗ ꯑꯗꯨꯝ ꯈꯔ ꯈꯔ ꯂꯥꯛꯑꯁꯨꯀꯣ
ꯍꯣꯏ ꯌꯨꯝꯗ ꯊꯕꯛ ꯂꯩꯇꯕꯅꯤꯅꯀꯣ ꯌꯨꯝꯗ ꯑꯇꯣꯞꯄ ꯊꯕꯛꯇꯤ ꯇꯧꯕ ꯍꯥꯏꯇꯦꯗꯅ ꯑꯗꯨꯒꯤ ꯑꯗꯨꯝ ꯈꯔ ꯈꯔ
ꯎꯝ
ꯅꯨꯄꯥꯒꯤ ꯁꯝꯁꯨ ꯀꯞꯄꯥ ꯀꯣ ꯑꯥꯈꯣꯏꯗꯣ ꯑꯗꯨ ꯑꯗꯨꯝ ꯂꯥꯛꯄꯗꯤ ꯂꯥꯛꯑꯦꯕ ꯑꯁꯥꯝ ꯀꯥꯛ
ꯑꯣ ꯁ ꯁꯝꯀ ꯑꯩꯈꯣꯏ ꯑꯣꯏꯔꯗꯤ ꯑꯗꯨꯝ ꯂꯩꯔꯝꯃꯤ ꯅꯨꯄꯥꯒꯤꯗꯤ ꯑꯗꯨꯝ ꯀ ꯗꯅ ꯑꯗꯨꯝ ꯂꯩꯕꯅꯤꯅ
ꯎꯝ ꯑꯗꯨꯒ ꯀꯁꯇꯃꯔ ꯊꯧꯔꯣꯅꯦ
ꯀꯥꯁꯇꯃꯔ
ꯍ ꯀꯁ ꯃꯔ ꯂꯩ ꯇꯣ ꯆꯝ ꯀꯜꯅꯔ ꯀꯨꯃ ꯇꯥꯎ ꯉꯥꯏ ꯏꯁꯇ꯭ꯔꯦꯠꯅꯤꯡꯒꯨꯝꯕ ꯇꯧꯅꯤꯡꯉꯥꯏ ꯂꯩꯇ꯭ꯔꯣ ꯎꯝ
ꯑꯁꯤꯀꯥꯔꯣꯝꯗ ꯂꯩꯈ꯭ꯔꯦ ꯌꯥꯝ ꯂꯥꯞꯈ꯭ꯔꯦ
ꯑꯣ ꯑꯣ ꯑꯣ
ꯎꯝ
ꯔꯨꯝꯗ ꯂꯩꯔꯕꯣ
ꯆꯤꯡꯗꯁꯨ ꯅꯠꯇꯕ ꯑꯁꯤꯦ ꯇꯝꯄꯥꯛꯇꯅꯦꯕ ꯑꯗꯨꯝ ꯏꯝꯐꯥꯜꯒ ꯂꯥꯞꯅꯕꯀꯣ ꯄꯨꯡ ꯑꯃ ꯃꯈꯥꯏ ꯃꯥꯏ ꯆꯝꯕ
ꯑꯣ ꯑꯣ ꯎ ꯑꯣ
ꯎꯝ
ꯅꯗꯤꯟ ꯅ ꯆꯥꯛ ꯀ ꯄꯣꯈꯔꯥ
ꯑꯩꯗꯤ ꯑꯃ ꯉꯛꯇ ꯉꯥꯏꯔꯤꯑ
ꯑꯣ ꯑꯩ ꯑꯩꯁꯨꯃ ꯑꯩ ꯆꯨꯝ ꯃ ꯉꯥꯛꯇꯪ ꯉꯥꯏꯔꯦꯗ ꯑꯉꯥꯡꯒ ꯄꯣꯛꯅꯤꯡꯕ ꯅꯠꯇꯦꯗ
ꯅꯨꯄꯥ ꯃꯥ ꯂꯩ ꯀꯣ
ꯑꯦ ꯍꯅꯄꯅꯦ
ꯑ ꯀ ꯍꯥꯏꯗꯤ
ꯑꯩꯒꯤ ꯅꯨꯄꯥꯁꯦ ꯑꯗꯨꯝ ꯊꯥ ꯆꯠꯇꯨꯅ ꯑꯃꯨꯛ ꯊꯦꯡꯅꯕ ꯍꯥꯏꯕ ꯇꯥꯔꯦꯗ ꯑꯗꯨꯒꯤ ꯄꯥꯟꯕ ꯃꯥ ꯄꯜꯂꯁꯦ ꯑꯦ ꯄꯜꯂꯥꯁꯦ ꯄꯜꯂꯥꯁꯦ ꯍꯦꯟꯅ ꯄꯜ ꯂꯕ ꯑꯦꯗꯤ ꯄꯥꯟ ꯀꯔꯣꯏ ꯍꯥꯏꯕꯅꯤꯕ
ꯎꯝ ꯑꯁꯗꯤ ꯐꯖꯕꯅꯦ ꯑꯗꯨ ꯍꯥꯟꯅ ꯃꯥꯏ ꯃꯅꯥꯎ ꯅꯨꯄꯥꯁꯨ ꯑ ꯀꯣꯏꯅ ꯂꯝꯕꯅꯤꯅꯦ
ꯑꯣ ꯐꯃꯤꯔꯣ
ꯎꯝ
ꯑꯣ ꯅꯣꯏꯅꯦ ꯀꯣꯏꯅꯔꯝꯝꯕꯦ ꯍꯥꯏꯕ
ꯑꯣ ꯀꯣꯏꯅꯔꯔꯕꯅꯦ ꯍꯥꯟꯅ ꯈꯔ
ꯑꯣ ꯂꯥꯛꯔꯗꯤ ꯌꯥꯝ ꯐꯒꯦ ꯇꯧꯕ ꯑꯗꯨꯗꯤ ꯎꯝ ꯂꯩꯃꯤꯟꯗꯥꯅꯤꯉꯥꯏ ꯑꯣ ꯏꯁꯥꯠ ꯆꯠ ꯆꯠꯇꯅ ꯅꯪ ꯑꯃꯕꯨꯁꯨ ꯈꯪꯅꯏꯅꯦ ꯃꯥꯗꯤ ꯅꯤꯁꯥꯁꯨ ꯄꯥꯏꯗꯦ ꯌꯥꯝ ꯐꯕꯅꯦ
ꯍꯣꯏ
ꯃꯥꯗꯤ ꯍꯔꯃꯦꯗꯤꯀꯣ ꯅꯤꯁꯥꯒꯨꯝꯕ ꯨꯒꯨꯝꯕ ꯁꯝꯁꯨ ꯎꯄꯥꯏꯗꯦ ꯃꯥꯗꯤ ꯍꯧꯖꯤꯛ ꯀꯥꯟꯗꯤ ꯌ ꯄꯜꯂꯦ
ꯑꯦ ꯑꯗꯨꯝ ꯃꯣꯏ ꯃꯁꯦꯟ ꯂꯧꯅꯕ꯭ꯔꯣ
ꯎꯝ ꯃꯣꯏ ꯃꯁꯦꯅ ꯂꯧꯥꯎꯅ ꯑꯁ ꯃꯁꯛꯇꯤ ꯌꯥꯗ꯭ꯔꯦꯕ ꯌꯥꯝꯕ
ꯉꯁꯥꯏ ꯅꯪ ꯅꯨꯄꯥꯒ ꯃꯅꯥꯎ ꯅꯨꯄꯥꯒ ꯁꯥ
ꯏꯆꯥ ꯅꯨꯨꯄꯤꯗꯣ ꯍꯧꯖꯤꯛꯀꯤ ꯍꯣꯏ ꯇꯣꯉꯥꯟꯕꯅꯦ ꯑ ꯅꯠꯇꯦꯪ ꯀꯜꯂ ꯊꯪꯗ꯭ꯔꯣ ꯌꯥꯝꯀꯒꯅ ꯑꯁꯞꯄ ꯉꯥꯡꯒꯅꯤ
ꯄꯩꯁꯥ ꯇꯥꯜꯂꯤ ꯄꯩꯁꯥ ꯇꯥꯟꯗꯗꯤ
ꯑ ꯀꯥꯟꯗꯔꯗꯤ ꯌꯥꯗ꯭ꯔꯦ ꯅꯪ ꯃꯥꯕꯨ ꯈꯪꯅꯕꯁꯦ ꯎꯝ ꯉꯥꯛꯑꯦꯍꯦꯛ ꯑꯩ ꯍꯧꯖꯤꯛꯅ ꯈꯪꯕꯅꯦ ꯃꯥꯒꯤ ꯃꯅꯥꯎ ꯅꯨꯄꯥꯁꯤ ꯃꯤ ꯌꯥꯝ ꯐꯕꯅꯦ ꯅꯪ ꯐꯖꯅ ꯀꯣꯏꯗꯕ ꯃꯥꯜꯂꯦ ꯎꯝ ꯏ ꯍꯝ ꯍꯥꯞꯄ ꯅꯨꯡꯉꯥꯏ ꯍ
ꯐꯣꯟꯗ ꯊꯦꯡꯅꯕꯅꯦꯕ ꯑꯗꯨꯝ
ꯑꯣ ꯃꯥꯁꯦ ꯀꯩꯅꯣ ꯇꯧꯕꯅꯦ ꯅꯤꯁꯥꯁꯨ ꯄꯥꯏꯗꯦꯀꯣ ꯇꯂꯥꯞꯀꯨꯝꯕꯁꯨ ꯑꯃꯁꯁꯨ ꯆꯥꯏꯗꯦ ꯌꯨꯁꯨ ꯊꯛꯇꯦ ꯑꯗꯨꯝ ꯌꯥꯝ ꯐꯕꯅꯦ ꯃꯣꯏ ꯁꯤꯟ ꯀꯧꯅꯔꯦ ꯈꯨꯟ ꯎ ꯚꯤꯂꯦꯖ ꯆꯞ ꯃꯅꯥꯗ ꯍꯥꯏꯕ ꯀꯣ ꯑꯗꯨ ꯎꯝ ꯀꯔꯝꯍꯥꯏꯅ ꯍꯥꯏꯁꯤꯔꯥ ꯑꯌꯨꯝ ꯑ ꯃꯈꯣꯏ ꯁꯦꯟ ꯃꯥꯟꯅꯕ ꯍꯥꯏꯕ ꯇꯥꯔꯦ ꯃꯥꯁꯨ ꯐꯥꯕ ꯃꯥꯜꯂꯦ ꯃꯥꯁꯦ ꯃꯄꯥꯟꯗ ꯂꯩ ꯑꯗꯨꯒ ꯁꯦꯂꯔꯤꯗꯨꯁꯨ ꯌꯥꯝ ꯆꯥꯎꯋꯤ
ꯎꯝ
ꯎꯝ
ꯐꯔꯦ ꯅꯨꯄꯤ ꯊꯤꯔꯗꯤ
ꯍꯣꯏ ꯊꯤꯔꯦ ꯑꯉꯥꯡꯗꯤ ꯌꯥꯎꯗ꯭ꯔꯤ
ꯀꯨꯏꯔꯔꯕ꯭ꯔꯥ
ꯆꯍꯤ ꯑꯉꯥꯗꯤ ꯈ꯭ꯔꯍꯤꯂꯦ
ꯆꯍꯤ ꯑꯃ ꯍꯦꯜꯂꯦ
ꯎꯝ ꯅꯪ ꯅꯪꯕ ꯅꯪ ꯑꯣ ꯑꯣ ꯅꯪ ꯅꯨꯄꯥꯁꯦ ꯀꯩꯅꯣꯗꯕ꯭ꯔꯥ ꯅꯪꯥꯏ ꯃꯤ ꯐꯕ꯭ꯔꯥ
ꯈꯪꯗꯦꯗ ꯂꯩꯕꯒ ꯅꯤꯁꯥ ꯆꯥꯏꯌꯦ ꯑꯩ ꯁꯥꯎꯅꯤꯡꯕꯅ ꯂꯣꯏꯔꯁꯤꯗ
ꯑꯣ
ꯨꯌꯨ ꯒꯨꯝꯕꯁꯨ ꯊꯛꯑꯦ ꯆꯨꯔꯨꯞꯁꯨ ꯊꯛꯢ
ꯑꯣ ꯌꯣꯒꯨꯝꯕ ꯊꯛꯕꯥ ꯅꯨꯄꯥꯗ ꯄꯥꯟꯕꯁꯦ ꯋꯥꯗꯤ ꯋꯥꯕꯅꯤꯀꯣ
ꯋꯥꯏꯦ
ꯎꯝ ꯑꯗꯨ ꯑꯗꯨꯅ ꯑꯗꯨꯅ ꯍꯥꯏ ꯑꯗꯨꯅ ꯍꯥꯏꯕ ꯅꯪ ꯅꯍꯥꯟ ꯀꯣꯏꯦ ꯍꯥꯏꯕ ꯈꯪꯗꯗꯤ ꯅꯪ ꯄꯥꯜꯂꯗꯤ ꯌꯥꯝ ꯅꯨꯡꯉꯥꯏꯈꯤꯦ ꯀꯩꯇꯧꯕ ꯃꯥꯗꯤ ꯅꯤꯡꯁꯥ ꯑꯃꯁꯨ ꯆꯥꯗꯕꯅꯤꯅꯀꯣ
ꯎꯝ
ꯐꯍꯦ ꯃꯥꯗꯤ
ꯀꯣꯏ ꯍꯥꯏꯗꯣ ꯐꯖꯅ ꯀꯣꯏꯅꯗꯦꯕ ꯑꯗꯨꯝ
ꯑꯣ ꯑꯣ ꯑꯣ ꯑꯣ ꯍꯣꯏ ꯃꯥꯗꯤ ꯑꯗꯨꯝ ꯀꯩꯅꯣ ꯈꯥꯏꯕ ꯑꯣꯏꯔꯝꯅꯤꯗ ꯅꯨꯄꯤꯕꯨꯁꯨ ꯀꯩꯅꯣ ꯌꯥꯝ ꯀꯣꯏꯕꯁꯨ ꯂꯩꯇꯦꯗ
ꯎꯝ ꯑꯗꯨꯁꯨ ꯃꯣꯏ ꯃꯃꯥꯟꯅꯕꯗꯣ ꯑꯩꯈꯣꯏꯒ ꯊꯕꯛ ꯇꯧꯃꯤꯟꯅꯕ
ꯑꯣ ꯑꯣ ꯑ
ꯑ ꯈꯣꯏꯒ ꯑꯗꯨꯝ ꯑꯗꯨꯝ ꯈꯪꯅꯈ꯭ꯔꯕꯀꯣ
ꯎꯝ ꯑꯁꯦꯡꯕꯗꯤ ꯅꯪ ꯍꯧꯖꯤꯛꯗꯤ ꯖꯥꯇꯤꯁꯨ ꯈꯔ ꯇꯣꯡꯍꯜꯂꯦꯅ ꯑꯗꯨꯗ ꯅꯪ ꯑꯃꯕꯨ ꯀꯣꯏꯔꯝ꯭ꯔꯗꯤ ꯐꯥꯒꯦ ꯇꯧꯕꯅꯤ ꯃꯣꯏꯗꯤ ꯆꯥꯝꯁꯨ ꯆꯥꯝꯃꯦ ꯎꯝ ꯆꯥꯝꯁꯨ ꯌꯥꯝ ꯆꯥꯝꯃꯦ ꯃꯃꯥ ꯑꯩꯈꯣꯏꯁꯨ ꯂꯣꯏ ꯆꯥꯃꯦꯩ
ꯎꯝ ꯑꯩꯁꯨ ꯈꯪꯗꯕꯅꯦꯕꯀꯣ ꯅꯍꯥꯟ ꯅꯪ ꯌꯨꯝ
ꯍ ꯍꯣꯠ ꯅꯥꯏ ꯑ
ꯏꯆꯦ ꯏꯆꯦ ꯀꯩꯅꯣꯗ ꯑꯩꯈꯣꯏ ꯑꯇꯣꯗ ꯑꯗꯨ ꯃꯥꯅ ꯍꯥꯏꯕ ꯌꯨꯝ ꯄꯥꯟꯈ꯭ꯔꯦ ꯍꯥꯏꯅ ꯑꯩꯉꯣꯟꯗ ꯅꯝꯕꯔ ꯍꯪꯂꯛꯄ ꯅꯪꯒꯤ ꯅꯝꯕꯔꯗꯣ ꯈꯪꯕ꯭ꯔꯥ ꯑꯩꯅꯀꯣ ꯑꯩꯅ ꯈꯪꯉꯦ ꯅꯝꯕꯔꯕꯨꯗꯤ ꯗꯤ ꯂꯩꯇꯦ ꯑꯩ ꯅꯤꯕꯤꯒꯦ ꯍꯥꯏꯅ ꯏꯃꯥꯟꯅꯕꯤ ꯑꯩꯒꯣꯟꯗ ꯅꯤꯔꯒ ꯑꯗꯨꯒ ꯃꯑꯣꯣꯟ ꯊꯥꯔꯒ ꯐꯣꯟ ꯇꯧꯔꯛꯄ꯭ꯔꯥ
ꯇꯧꯔꯛꯑꯦ ꯉꯔꯥꯡ ꯇꯧꯔꯛꯄ ꯑꯃꯁꯨ ꯑꯩꯁꯨ ꯅꯝꯕꯔ ꯃ ꯍꯥꯏ ꯀꯨ ꯅ ꯐ ꯇꯧꯊꯣꯛꯄ ꯀꯩꯅꯣ ꯇꯧꯕꯗꯀꯣ ꯑꯗꯨꯝ ꯅꯝꯕꯔ ꯂꯩꯇ꯭ꯔꯕ ꯍꯥꯏꯕ ꯇꯥꯔꯦ ꯉꯔꯥꯡ ꯇꯧꯔꯛꯄꯅꯤꯃ ꯑꯩ ꯅꯪꯒꯤ ꯅꯔ ꯊꯤꯕ ꯀꯨꯏꯔꯕꯅꯦ ꯐꯪꯗꯦ ꯍꯥꯏꯅ ꯍꯥꯏꯔꯛꯑꯦ
ꯎꯝ
ꯁꯤꯕꯅꯤꯅꯦ ꯑꯁꯦꯡꯕꯗꯤ ꯑꯗꯨ ꯐꯪꯗꯕꯅꯤꯅꯦ ꯍꯥꯏꯅ ꯍꯥꯏꯔꯒ ꯋꯥꯔꯤ ꯁꯥꯡ ꯍꯥꯏꯕ
ꯅꯪꯒꯤ ꯑꯩꯕꯨ ꯈꯪꯅꯕ ꯃꯤ ꯌꯥꯝ ꯂꯩꯕ꯭ꯔꯥꯅꯦ ꯅꯪꯒꯤ ꯐ꯭ꯔꯦꯟꯁꯤꯡꯕꯨ
ꯑꯩꯌꯦ ꯉꯁꯥꯏ ꯅꯨꯄꯥꯒꯤ ꯔꯣꯝꯗꯀꯣ ꯈꯪꯕ ꯃꯤ ꯃꯌꯥꯝ ꯂꯩꯌꯦꯕ ꯃꯣꯏꯔꯣꯝꯒꯤ ꯃꯤ ꯑꯩ ꯍꯥꯟꯅ ꯊꯕꯛ ꯌꯥꯝ ꯇꯧꯃꯤꯟꯅꯏꯌꯦꯕ
ꯑꯣ
ꯌꯒꯤ ꯈꯧꯔ
ꯑ
ꯃꯥꯅ ꯍꯥꯏꯕꯤꯔꯤꯅꯦ ꯑꯗꯨꯒ ꯌꯨꯝ ꯄꯥꯜꯂꯦ ꯍꯥꯏꯅ
ꯑꯣ
ꯎꯝ ꯑꯩꯅ ꯉꯛꯄꯁꯤꯗꯤ ꯊꯥꯖꯗꯅꯀꯣ
ꯑꯣ ꯊꯥꯖꯠꯇꯅ ꯍꯣꯏ ꯊꯥꯖꯠ ꯑꯩꯁꯨ ꯊꯥꯖꯠꯇꯦ ꯑꯗꯨꯝ ꯄꯥꯜꯂꯕ ꯃꯥꯅ ꯑꯗꯨꯝ ꯄꯥꯜꯂꯣꯑꯣ ꯄꯥꯟꯁꯦ ꯍꯥꯏꯕ ꯑꯗꯨꯝ ꯇꯤꯟꯅꯔꯒꯀꯣ ꯎꯝ ꯑꯩꯈꯣꯏꯅꯤ ꯊꯕꯛ ꯑꯃꯗ ꯇꯧꯔꯕ
ꯆꯥꯟꯅꯏꯌꯦꯅꯕꯥꯅꯤ ꯑꯗꯨꯝ
ꯑꯝ ꯈꯪꯗꯦꯗ ꯅꯣꯏꯅꯦ ꯊꯕꯛ ꯑꯃꯗ ꯇꯧꯔꯕꯒꯦ ꯑꯗꯨꯝ ꯎꯅꯔꯒ ꯃꯥꯗꯤ ꯑꯉꯥꯡ ꯑꯣꯏꯌꯦꯦꯛ ꯑꯦ ꯍꯦꯟꯅꯗꯤ
ꯎꯝ ꯍ ꯏꯃꯥꯗ ꯑꯉꯥꯡ ꯑꯣꯏꯕ꯭ꯔꯣ
ꯆꯍꯤ ꯑꯅꯤ ꯑꯍꯨꯝꯒꯨꯝꯃ ꯀꯣ
ꯑꯩꯈꯣꯏꯒ ꯆꯞ ꯃꯥꯟꯅꯩ ꯑꯩ ꯅꯨꯄꯥꯁꯨ ꯑꯩꯅ ꯍꯜꯂꯦ ꯆꯍꯤ ꯑꯍꯨꯝꯒꯨꯝꯕ
ꯎꯝ ꯑꯗꯨꯒ ꯑꯗꯨꯒ ꯃꯣꯏꯗꯤ ꯕꯥꯞꯇꯤꯁ ꯅꯠꯇꯦꯕ
ꯑꯥ
ꯏꯆꯦ ꯑꯣꯏꯕ ꯑꯗꯨꯒꯤ ꯑꯩ ꯄꯥꯅꯤꯡꯗꯕꯅꯦꯕ
ꯑꯗꯨꯒꯤꯅꯦ ꯑꯩꯁꯨ ꯑꯗꯨ ꯎꯝ ꯆꯦꯅ ꯍꯥꯏꯕ ꯃꯥꯗꯤ ꯈꯪꯗꯕꯀꯣ ꯑ ꯅꯨ ꯄ ꯃ ꯃꯤꯡꯗꯣ ꯑꯗꯨꯗ ꯄꯥꯜꯂꯦ ꯍꯥꯏꯅ ꯑꯗꯨ ꯀꯅꯥꯔꯅꯤ ꯑꯩ ꯈꯪꯗꯦ ꯑꯩꯅ ꯍꯥꯟꯅ ꯍꯣꯟ ꯏꯃꯥꯟꯅꯕꯤ ꯑꯩꯈꯣꯏ ꯑꯩꯉꯣꯟꯗ ꯇꯧꯔꯀꯥꯟꯗ
ꯎ ꯍ ꯄꯥꯟꯗꯤ ꯄꯥꯟꯔꯣꯏ ꯍꯥꯏꯅ ꯈꯟꯕ ꯑꯗꯨꯒ ꯌꯨꯝ ꯆꯠꯃꯤꯟꯅꯕ ꯣ ꯆꯃꯤ ꯀꯥꯟꯗ ꯃꯥꯅ ꯌꯨꯝ ꯆꯠꯂꯁꯦ ꯆꯠꯂꯁꯦ ꯑꯗꯨꯝ ꯍꯥꯏꯔꯒ ꯑꯗꯨꯝ ꯆꯠꯂꯕ
ꯑꯗꯨꯒ ꯄꯥꯡꯊꯣꯛꯈ꯭ꯔꯦ
ꯑ ꯀ ꯑꯗꯨ ꯗꯥꯡꯒꯥ
ꯇꯨ ꯊꯥꯎꯖꯟ ꯀꯌꯥꯗꯅꯣꯀꯣ ꯅꯣꯏ ꯄꯥꯟꯕꯗꯣ
ꯑꯁ ꯇꯨ ꯊꯥꯎꯖꯟꯁꯨ ꯀꯌꯥꯗꯔꯥ ꯀꯧꯈ꯭ꯔꯦ ꯆꯍꯤ ꯇꯔꯨꯛꯀꯨꯝꯕꯗꯤ ꯁꯨꯔꯦꯗ
ꯑꯦ ꯑꯩꯒꯤꯅ ꯑꯩꯒꯤꯅ ꯇꯨ ꯊꯥꯎꯖꯟ ꯑꯩꯠ ꯇꯤꯟ ꯑꯗꯨꯋꯥꯏꯗ
ꯅꯪ ꯆꯍꯤ ꯀꯌꯥꯒꯨꯝꯕ ꯁꯨꯔꯦ ꯑꯗꯨ ꯄꯥꯟꯕꯗꯣ
ꯆꯍꯤ ꯈꯪꯗꯦꯅꯦ ꯇ꯭ꯋꯦꯟꯇꯤ ꯇ꯭ꯋꯦꯟꯇꯤ ꯐꯣꯔ ꯇ꯭ꯋꯦꯟꯇꯤ ꯐꯣꯔ ꯁꯨꯔꯦ ꯍꯥꯏ
ꯑꯣ ꯅꯪꯗꯤ ꯍꯥꯟꯅ ꯄꯥꯜꯂꯦꯅ ꯑꯩꯈꯣꯏ ꯄꯥꯟꯗ꯭ꯔꯤꯉꯩꯗꯀꯣ
ꯑꯩꯅ ꯍꯥꯟꯕꯅꯦ
ꯎꯝ
ꯃꯥꯒꯤ ꯅꯪꯒꯤ ꯃꯆꯦꯁꯨ ꯑꯩ ꯄꯥꯟꯗ꯭ꯔꯤꯉꯩꯗ ꯄꯥꯟꯈ꯭ꯔꯕꯅꯤ ꯊꯥꯖꯠꯇꯅꯀꯣ
ꯎꯝ ꯏꯆꯦꯁꯨ ꯑꯩꯅ ꯍꯥꯜꯂꯦ ꯃꯥꯗꯣ ꯎꯝ ꯍꯧꯖꯤꯛ ꯑꯉꯥꯡ ꯑꯅꯤ ꯁꯈ꯭ꯔꯦ ꯃꯥꯁꯨ ꯅꯨꯄꯤ ꯉꯥꯛꯇ
ꯎꯝ ꯅꯡꯅ ꯍꯥꯜꯂꯦꯍꯥꯏꯕ ꯇꯥꯏ
ꯎꯝ
ꯂꯩꯁꯕꯤ ꯑꯣꯏꯕ ꯀꯥꯟꯗ ꯅꯅꯨꯡꯉꯕꯣ
ꯍꯣꯏ ꯂꯩꯇꯦ ꯑꯩ ꯀꯥꯏꯗꯒꯤ ꯂꯩꯁꯥꯕꯤ ꯑꯣꯏꯔꯀꯥꯟꯗꯗꯤ ꯑꯩꯈꯣꯏꯒꯤ ꯄꯥꯝꯕ ꯑꯆꯥꯕ ꯅꯨꯡꯉꯥꯏꯇꯦ ꯀꯣꯏꯅꯤꯡꯉꯁꯨ
ꯍꯣꯏꯦ ꯑꯣ ꯃꯥꯅꯦ ꯃꯤꯗꯤ ꯄꯥꯅꯤꯡ ꯉꯢ ꯅꯨꯄꯤ ꯑꯣꯏꯀꯥꯟꯗꯤ ꯅꯨꯄꯥꯕꯨꯒ ꯌꯥꯝ ꯀꯤꯅ ꯇꯧꯕꯨ ꯇꯧꯕꯅꯦ ꯑꯗꯨ ꯄꯥꯂꯛ ꯀꯗꯤ ꯑꯦ ꯋꯥ ꯈꯟ ꯂꯂꯣꯏ ꯆꯦꯟꯖ ꯇꯧꯔꯦꯗ
ꯎꯝ
ꯎꯝ ꯅꯨꯄꯥꯕꯨꯀꯥ ꯌꯥꯝ ꯅꯨꯄꯥ ꯀꯥ ꯌꯥꯝ ꯎꯁꯥꯠꯇꯗꯅ ꯇꯥꯇꯅ ꯅꯪꯒꯤ ꯏꯆꯦꯒ ꯑꯩꯈꯣꯏꯅꯤꯅ ꯌꯥꯝ ꯇꯧꯕꯕꯅꯦ ꯋꯥꯔꯤꯒ ꯈꯥꯏꯔꯒ ꯀꯣ ꯑꯩꯈꯣꯏꯒꯨꯝꯕ ꯅꯨꯄꯥꯅ ꯌꯥꯝ ꯇꯧꯕꯤꯕꯅꯤ
ꯀꯩꯅꯣ ꯌꯥꯝ ꯀꯨꯏꯟꯅ ꯀꯨꯏꯅ ꯂꯩꯃꯤꯟꯅꯕ꯭ꯔꯣ ꯅꯣꯏꯗꯤ
ꯑꯁ ꯅꯪꯒꯤ ꯏꯆꯦꯕꯨꯗꯤ ꯐꯖꯅ ꯀꯨꯏꯅ ꯇꯤꯟꯅꯔꯍꯦ ꯃꯐꯝ ꯑꯃꯗꯁꯨ ꯂꯩ ꯅꯕ ꯑ ꯀꯣꯏꯅꯥ ꯇꯅꯥꯏ